ꯇꯥꯕ꯭ꯔꯣ
ꯇꯥꯌꯦ
ꯆꯥꯛ ꯆꯈ꯭ꯔꯕ꯭ꯔꯣ ꯅꯣꯏꯗꯤ
ꯍꯣꯏ ꯆꯥꯔꯦ ꯅꯪꯗꯤ ꯆꯥꯈ꯭ꯔꯕꯣ
ꯊꯣꯡꯗ꯭ꯔꯤꯌꯦ ꯑꯩꯈꯣꯏꯗꯣ ꯕꯥꯎ ꯁꯥꯎꯅꯕ ꯆꯠꯄ ꯑꯃꯨꯛ
ꯑꯁ ꯅꯨꯡꯉꯥꯏꯔꯕ꯭ꯔꯣ
ꯅꯨꯡꯉꯥꯏꯌꯦꯗ
ꯃꯤ ꯃꯆꯥꯗꯤ ꯁꯅꯥꯕ ꯆꯥꯠꯂꯦꯀꯣ
ꯖꯦꯡꯅ ꯆꯥꯛꯇꯤ ꯀꯥꯞꯄꯤꯒꯦ ꯍꯥꯏꯕ ꯑꯗꯣ ꯑꯩꯈꯣꯏꯅ ꯍꯧꯖꯤꯛ ꯃꯨꯛ ꯎꯁꯣꯏ ꯊꯣꯡꯅꯤ
ꯀꯅꯥꯒꯤ ꯌꯨꯝꯗ ꯂꯩꯕꯣ ꯅꯪ ꯏꯃꯥꯟꯅꯕꯤꯔꯣꯝꯗ
ꯍꯧꯖꯤꯛꯃꯛꯅ ꯍꯜꯂꯛꯑꯒ ꯈꯔ ꯊꯨꯅ ꯊꯣꯡꯉꯒ ꯆꯥꯛ ꯆꯥꯔꯒ ꯑꯃꯨꯛ ꯕꯣꯜ ꯌꯦꯡꯅꯤ ꯀꯜ ꯇꯥꯎꯅꯤꯡꯉꯥꯏꯁꯨ ꯑꯃꯨꯛ ꯂꯩꯕ
ꯑꯣꯝ ꯅꯨꯡꯉꯥꯏꯕ꯭ꯔꯣ ꯀꯅꯥꯅ ꯀꯥꯕ꯭ꯔꯣ ꯅꯈꯣꯏꯅ ꯀꯥꯕ꯭ꯔꯣ
ꯑꯩꯈꯣꯏꯅ ꯀꯥꯗ꯭ꯔꯗꯤ
ꯅꯪꯒꯤ ꯑꯦꯄꯣꯅꯦꯟ ꯀꯅꯥꯅ ꯑꯣꯏꯔꯦ ꯉꯁꯤꯗꯤ
ꯑꯁꯦ ꯃꯦꯔꯤꯅꯥ ꯈꯣꯏꯗꯣ ꯈꯪꯕ꯭ꯔꯥ
ꯅꯈꯣꯏ ꯏꯄꯣꯅꯦꯅ
ꯇꯤꯡ ꯇꯤꯡꯈꯣꯏ ꯃꯦꯔꯤꯅꯥ ꯑꯩꯈꯣꯏꯗꯣ ꯖꯤꯟ ꯄꯨꯏꯒ ꯑꯩꯈꯣꯏꯅꯦꯒ ꯆꯞ ꯃꯥꯟꯅꯩ ꯑꯩꯈꯣꯏꯒꯤ ꯇꯤꯝꯅꯦ
ꯑꯁ ꯖꯤꯝꯄꯨꯏ ꯖꯤꯝꯄꯨꯏ ꯌꯥꯎꯔꯗꯤ ꯑꯗꯨꯝ ꯀꯥꯔꯅꯤꯗ
ꯎꯝ
ꯃꯊꯪꯡꯗ ꯀꯔꯤꯝ ꯀꯔꯝ ꯀꯟꯗ ꯑꯃꯨꯛ ꯇꯧꯒꯦ ꯍꯥꯏꯕ꯭ꯔꯥ
ꯍꯥꯏ ꯗꯦꯗꯥ ꯅꯪꯗꯤ ꯀ꯭ꯔꯝ ꯀꯥꯟ ꯍꯜꯂꯛꯀꯅꯤ
ꯍꯥꯏꯗꯣꯛꯄ ꯌꯥꯗꯦ ꯑꯩꯅ ꯂꯥꯛꯅꯤꯡꯉꯥꯏ ꯃꯇꯝ
ꯑꯁ ꯄꯣꯠꯆꯩ ꯄꯣꯠꯆꯩ ꯊꯥꯔꯣꯏꯗꯥ ꯀꯤꯅꯨ
ꯀꯨꯔꯤꯁꯨ ꯍꯥꯏꯔꯣꯏ ꯁꯔꯄ꯭ꯔꯥꯏꯖ ꯂꯥꯛꯀꯅꯤ ꯍꯟꯗꯛꯗꯤ
ꯀꯔꯤꯄꯨꯔꯒ ꯂꯥꯛꯀꯅꯤꯗꯣ ꯁꯄ꯭ꯔꯥꯏꯁ ꯍꯥꯏꯔꯒ
ꯑꯁ ꯑꯩ ꯂꯥꯛꯔꯁꯨ ꯑꯩ ꯂꯩꯔꯤꯁꯤꯗꯤ
ꯑꯉꯥꯡꯕ ꯁꯔꯄ꯭ꯔꯥꯏꯁ ꯅꯣꯅꯦ ꯑꯩꯈꯣꯏꯒꯤ
ꯆꯥ
ꯀꯔꯤꯁꯨ ꯊꯥꯕꯤꯔꯣꯏꯗ ꯋꯥꯈꯥꯏ ꯉꯥꯡꯑꯅꯨ
ꯊꯥꯖꯗꯦ ꯊꯥꯖꯗꯦ ꯉꯁꯤꯁꯨ ꯕꯣꯜ ꯌꯦꯡꯒꯦꯔꯣ
ꯌꯦꯉꯗꯦꯗ
ꯍꯥ
ꯌꯦꯡꯉꯦꯕ
ꯀꯔꯤ ꯇꯤꯝꯅ ꯁꯞꯄꯣꯔꯠ ꯇꯧꯕꯅꯣ ꯉꯁꯤꯗꯤ ꯅꯪꯗꯤ
ꯅꯣꯔꯔꯋꯦꯗ
ꯍꯨꯡ ꯑꯃꯨꯛ ꯄꯣꯔꯅꯤ ꯉꯔꯥꯡꯁꯨ ꯖꯄꯥꯟ ꯅꯠꯇ꯭ꯔꯣ ꯅꯈꯣꯏꯗꯤ ꯀꯔꯤꯁꯨ ꯀꯥꯔꯣꯏꯀꯣ ꯑꯩ ꯍꯥꯏꯕꯅꯦ ꯑꯁꯦꯡꯕꯅꯦ ꯑꯩ ꯆꯠꯄ ꯇꯤꯝꯗ ꯆꯠꯂꯣ ꯅꯈꯣꯏ ꯀꯥꯅꯤꯡꯉꯗꯤ
ꯁꯦꯁ
ꯉꯁꯤꯁꯨ ꯑꯩꯕꯣꯔꯤꯀꯣꯁꯅ ꯀꯥꯅꯤ ꯄꯨꯡ ꯇꯔꯥ ꯃꯈꯥꯏꯒꯤꯗꯣ
ꯑꯁ ꯑꯁꯤ ꯑꯁꯤꯒꯨꯝꯕꯅ ꯀꯥꯅꯤꯡ ꯀꯥꯅꯤꯡꯕ ꯀꯥꯕ ꯌꯥꯏꯌꯦ ꯑꯁ ꯑꯩ ꯑꯔꯖꯦꯟꯇꯤꯅꯥꯒ ꯏꯁꯄꯦꯟ ꯁꯄꯦꯦꯟꯅꯦ ꯑꯩꯒꯤꯗꯤ
ꯑꯩꯗꯤ ꯏꯁꯄꯦꯟ ꯕ꯭ꯔꯥꯖꯤꯜ ꯐ꯭ꯔꯥꯟꯁꯅꯦ ꯑꯍꯨꯝꯅꯤ ꯑꯃꯅꯤ ꯁꯣꯏꯗꯕꯤ ꯀꯥꯅꯤꯕ
ꯕ꯭ꯔꯥꯖꯤꯜꯗꯤ ꯁꯨꯛꯀ ꯀꯥꯔꯣꯏ ꯃꯣꯏ ꯃꯣꯏꯒꯤ ꯁꯥꯟꯅꯕꯒꯤ ꯃꯑꯣꯡꯗꯣ ꯌꯥꯗꯦ
ꯅꯪ ꯃꯤꯛ ꯎꯛ ꯂꯩꯇꯕ꯭ꯔꯣ ꯃꯤ ꯃꯤꯛ ꯂꯩꯕ ꯃꯤꯅ ꯑꯗꯨꯝ ꯍꯥꯏꯕ ꯌꯥꯗꯦ
ꯅꯪ ꯌꯦꯡꯕ ꯍꯩꯇꯕꯒꯤꯅꯦ
ꯉꯔꯥꯡꯒꯤ ꯃꯦꯁ ꯀꯅꯥꯅ ꯚꯣꯜ ꯄꯥꯏꯕ꯭ꯔꯥ
ꯖꯄꯥꯟꯗꯤ ꯃꯣꯏ ꯆꯥꯟꯅꯤꯡꯉꯥꯏ ꯀꯔꯤꯁꯨ ꯈꯟꯗꯦ ꯃꯣꯏ ꯑꯦꯇꯦꯛꯀꯤ ꯈꯛꯇ ꯃꯣꯏ ꯑꯦꯇꯦꯛꯀꯤꯡ ꯇꯧꯕ ꯈꯛꯇ ꯗꯤꯐꯦꯟꯁ ꯇꯧꯋꯦ ꯃꯤ ꯇꯔꯥ ꯗꯤꯐꯦꯟ ꯂꯦꯞꯄꯗꯣ ꯏꯀꯥꯏꯗ꯭ꯔꯣ
ꯏꯀꯥꯏꯗꯦꯗ ꯑꯁ ꯌꯥꯝ ꯁꯞꯄꯣꯔꯠ ꯇꯧꯕꯗꯤ ꯅꯠꯇꯦꯗ ꯑꯗꯣ ꯅꯨꯡꯁꯤꯕꯒꯤ ꯇꯧꯕꯅꯤꯗ ꯑꯦꯁꯤꯌꯥꯅꯤ ꯑ ꯅꯣꯔꯠ ꯑꯦꯁꯤꯌꯥꯒꯤ ꯃꯤ ꯑꯣꯏꯕꯅꯤꯅ
ꯅꯪꯒꯤ ꯕꯦꯛ ꯕꯦꯛꯒ꯭ꯔꯥꯎꯟ ꯃꯈꯣꯟꯅꯤ ꯌꯥꯝ ꯇꯥꯃꯜꯂꯦ ꯈꯔ ꯇꯞꯄꯣ
ꯑꯩ ꯆꯥꯛ ꯍꯤꯁꯥꯡ ꯊꯣꯡꯅꯤꯡꯉꯥꯏ ꯁꯦꯝꯕꯒꯤꯅꯦ
ꯑꯗꯨ ꯑꯣꯏꯔꯁꯨ ꯇꯥꯃꯜꯂꯤꯕ ꯗꯤꯁꯇꯥꯔꯕ ꯇꯧꯏꯕ
ꯅꯣꯏ ꯌꯨꯝꯗ ꯑꯃꯨꯛ ꯕꯣꯜ ꯌꯦꯡꯒꯦꯔꯥ ꯅꯣꯏꯗꯤ
ꯍꯣꯏ ꯍꯧꯖꯤꯛ ꯃꯣꯏ ꯄ꯭ꯔꯤ ꯃꯦꯁ ꯇꯧꯔꯒ ꯂꯩ
ꯂꯣꯏꯔꯦꯍꯦ ꯅꯪ ꯅꯇꯣꯟꯗꯣ ꯂꯣꯏ ꯐꯨꯟꯕ ꯃꯥꯜꯂꯦ
ꯍꯣꯏ ꯑꯩ ꯁꯅꯥꯕ ꯑꯩ ꯁꯅꯥꯕ ꯂꯣꯏꯔꯒ ꯑꯃꯨꯛ ꯏꯔꯨꯔꯒ ꯑꯗꯨꯝ ꯂꯩꯕ
ꯇꯨꯀꯠꯆꯩꯌꯦ ꯑꯩꯈꯣꯏꯗꯤ
ꯀꯔꯤꯅꯣ ꯑꯃ ꯅꯣꯏꯒꯤ ꯑ ꯃꯤ ꯑꯅꯥꯎꯕ ꯂꯥꯛꯈ꯭ꯔꯦꯅ
ꯍꯣꯏ ꯂꯥꯛꯈ꯭ꯔꯦ ꯃꯤ ꯃꯤ ꯍꯦꯟꯈ꯭ꯔꯦ ꯍꯟꯗꯛ
ꯎꯝ
ꯂꯩꯀꯥꯏꯒꯤ ꯃꯤ ꯑꯣꯏꯔꯁꯨ ꯑꯩꯈꯣꯏ ꯈꯨꯟꯒꯤ ꯃꯤ ꯍꯦꯜꯂꯦ ꯍꯥꯏꯕ ꯇꯥꯔꯦꯅ
ꯎꯝ
ꯂꯀꯥꯏ
ꯐꯥꯏꯌꯦ ꯐꯥꯏꯌꯦ ꯌꯥꯝꯅ
ꯅꯪꯒꯤ ꯃꯇꯝꯁꯨ ꯂꯥꯛꯑꯅꯤꯍꯦ ꯑꯗꯨ ꯉꯥꯏꯕꯅ ꯁꯤꯔꯝꯅꯤ
ꯑꯁ ꯑꯩꯈꯣꯏꯒꯤ ꯃꯇꯝꯗꯤ ꯋꯥꯠꯂꯤꯌꯦꯗ
ꯀꯨꯏꯔꯣꯏ ꯀꯨꯏꯔꯣꯏ
ꯆꯍꯤ ꯇꯔꯨꯛ ꯇꯔꯦꯠ ꯋꯥꯠꯂꯤꯌꯦ
ꯑꯗꯨ ꯑꯣꯏꯔꯗꯤ ꯑꯩꯅ ꯍꯥꯟꯅ ꯇꯧꯕꯤꯒ ꯑꯩꯅ ꯍꯥꯟꯅ ꯇꯧꯒꯦꯀꯣ ꯑꯗꯨꯗꯤ
ꯍꯥꯟꯅ ꯇꯧꯒꯦ ꯍꯥꯏꯗꯤ
ꯑꯩꯅ ꯍꯥꯟꯅ ꯂꯥꯎꯈ꯭ꯔꯦ ꯂꯥꯎꯔꯒꯦꯕ ꯃꯤ ꯑꯃꯗꯨꯀꯣ ꯑꯗꯨꯗꯣ ꯍꯣꯏ ꯊꯦꯡꯅ ꯇꯧꯒꯦ ꯍꯥꯏꯔꯗꯤ ꯑꯁꯦꯡꯕ ꯂꯩ
ꯍꯣꯏꯒꯤꯗꯤ ꯃꯇꯝ ꯌꯥꯝ ꯋꯥꯠꯂꯤꯌꯦꯗ
ꯋꯥꯊꯤ ꯇꯧꯅꯨꯀꯣ ꯁꯦꯡꯕꯅꯦ ꯑꯩꯅ ꯍꯥꯏꯅꯤꯡꯕꯁꯦ
ꯑꯁꯦꯡꯕꯒꯤꯅꯤ ꯑꯩꯈꯣꯏꯒꯤꯗꯤ ꯃꯇꯝ ꯌꯥꯝ ꯋꯥꯠꯂꯤꯌꯦꯅ
ꯑꯣꯏꯔꯣꯏ ꯑꯣꯏꯔꯣꯏ
ꯅꯨꯄꯤꯒꯤ ꯅꯨꯄꯤ ꯁꯥꯔꯒ ꯑꯁ ꯀꯔꯤ ꯀꯔꯤꯅꯣ ꯇꯥꯎꯅꯤꯡꯉꯥꯏ ꯃꯇꯝ ꯌꯥꯝ ꯋꯥꯠꯂꯤꯌꯦ
ꯀꯔꯤ ꯍꯥꯏꯕ
ꯅꯨꯄꯤ ꯐꯖꯅ ꯂꯩꯁꯥꯕꯤ ꯇꯧꯒꯦꯕ
ꯁꯤꯁ ꯑꯣꯏꯔꯣꯏꯕ ꯑꯣꯏꯔꯣꯏꯕ ꯑꯗꯨ ꯃꯇꯝ ꯍꯦꯟꯈ꯭ꯔꯦ
ꯑ ꯑꯍꯣꯏꯁꯦ ꯌꯥꯝ ꯍꯟꯅꯨꯕ ꯇꯥꯏꯞꯇꯀꯣ
ꯑꯗꯨ ꯅꯠꯇ꯭ꯔꯁꯨ ꯅꯪ ꯅ ꯇꯤꯟꯅꯕꯗꯣ
ꯃꯥꯁꯨ ꯑꯉꯥꯡ ꯃꯥꯁꯨ ꯑꯉꯥꯡ ꯑꯣꯏꯔꯤꯌꯦꯗ
ꯋꯥꯊꯤ ꯋꯥꯔꯦꯝ ꯇꯧꯅꯣ ꯀꯂꯨꯗꯤ
ꯂꯥꯏꯌꯦ ꯏꯔꯨꯕ
ꯑꯁ ꯃꯥꯒꯤ ꯁꯥꯛꯁꯨ ꯎꯗꯕ ꯀꯨꯏꯔꯦꯍꯦ ꯍꯤꯡ ꯍꯤꯡꯉ꯭ꯔꯥꯗꯤ ꯂꯩꯀꯣ ꯍꯤꯡꯔꯒ
ꯐꯖꯅ ꯂꯩꯌꯣꯡ
ꯑꯁ ꯅꯨꯡꯉꯥꯏꯅꯦ ꯑꯗꯨꯗꯤ ꯃꯥꯁꯨ ꯆꯠꯄ꯭ꯔꯥ ꯅꯈꯣꯏ ꯑꯦ ꯉꯁꯤ ꯀꯔꯤ ꯏꯟꯁꯥꯡꯅꯣ ꯁꯧ ꯁꯧ ꯀꯧꯕ꯭ꯔꯥ ꯑꯗꯨ ꯆꯥꯏ
ꯎꯝ ꯎꯝ
ꯁꯣꯏꯕꯨꯝꯗꯣ ꯑꯗꯨ ꯆꯥꯏ
ꯎꯝ
ꯑꯦꯁ ꯑꯗꯨꯒꯤ ꯏꯟꯁꯥꯡꯅꯅꯦ ꯑꯗꯨꯗꯤ ꯆꯥꯛꯇꯅꯤ ꯁꯦꯝꯕꯅꯦ ꯑꯗꯨꯗꯤ ꯃꯣꯔꯣꯛ ꯃꯦꯠꯂꯒ ꯆꯥꯕ꯭ꯔꯥ ꯑꯗꯨꯒꯤ
ꯍꯩꯅꯧ ꯆꯥꯔꯒ ꯂꯩꯗ
ꯨꯙꯕꯣ
ꯎꯝ
ꯁꯥꯎꯅꯤꯍꯦ
ꯃꯨꯟꯈ꯭ꯔꯦ ꯐꯖꯅ
ꯃꯤꯕꯆꯥꯥꯗꯤ ꯍꯥꯕ ꯆꯥꯏꯀꯣ
ꯎꯝ
ꯅꯣꯡ ꯆꯨꯕ ꯃꯈꯣꯟꯠ ꯇꯥꯕ꯭ꯔꯥꯅꯪ ꯑꯩꯒꯤ ꯐꯣꯟꯗ
ꯇꯥꯗꯦ
ꯅꯣꯡ ꯆꯨꯏꯦ ꯁꯤꯗꯗꯤ ꯍꯣꯏ ꯅꯈꯣꯏꯗꯤ ꯅꯣꯡ ꯆꯨꯕ꯭ꯔꯥ ꯉꯁꯤ
ꯈꯔꯑ ꯍꯣꯏ
ꯅꯣꯡ ꯆꯨꯔꯨꯁꯨ ꯀꯟꯅ ꯆꯨꯕ ꯅꯠꯇꯦꯀꯣ ꯅꯈꯣꯏꯗꯤ
ꯎꯝ ꯑ ꯕꯖꯥꯔ ꯂꯩꯕ ꯃꯇꯝꯗ ꯁꯤ ꯑꯩꯈꯣꯏꯒꯤ ꯂꯩꯀꯥꯏꯗ ꯅꯣꯡ ꯆꯨꯕ ꯃꯥꯜꯂꯦ ꯕꯖꯥꯔꯗ ꯗꯤ ꯀ꯭ꯔꯤꯁꯨ ꯇꯥꯎꯗꯦꯕ
ꯑꯩ ꯋꯥ ꯑꯝꯇ ꯍꯥꯏꯩꯅꯤꯡꯕ ꯂ ꯑꯩ ꯕ꯭ꯔꯣꯀꯦꯟ ꯇꯧꯔꯒ ꯑꯩꯒꯤ ꯏꯁꯇꯦꯇꯥꯁ ꯁ ꯎꯔꯕꯗꯤꯗꯈꯣꯏꯁꯨ ꯀꯣ
ꯑꯃꯨꯛ ꯀ꯭ꯔꯦ ꯇꯥꯎꯕ꯭ꯔꯥꯅꯪ ꯅꯨꯄꯤꯅ ꯑꯃꯨꯛ ꯌꯥꯕꯤꯗꯕ꯭ꯔꯣ
ꯍꯥꯥ
ꯅꯨꯄꯤꯅ ꯑꯃꯨꯛ ꯌꯥꯕꯤꯔꯕ꯭ꯔꯕ
ꯅꯨꯄꯤ ꯋꯥꯔꯤ ꯅꯠꯇ ꯑꯩꯒꯤ ꯑꯥꯏꯄꯦꯠꯇꯣ ꯁꯤꯈ꯭ꯔꯦ
ꯅꯪ ꯁꯦꯀꯦꯟ ꯍꯦꯟ ꯂꯥꯎꯕꯤꯒꯤꯅꯦ ꯑꯗꯣ
ꯑꯗꯨ ꯑꯗꯨ
ꯇꯥꯕꯒꯤ ꯇꯥꯕꯒꯤ ꯒꯨꯝꯕ ꯂꯩꯕ꯭ꯔꯥ ꯑꯗꯣ ꯃꯊꯟꯗ ꯑꯗꯨꯝ ꯁꯤꯕ꯭ꯔꯥ
ꯑꯩꯒꯤ ꯏꯅꯥꯎ ꯏꯆꯥ ꯅꯨꯄꯥꯗꯣ
ꯎꯝ
ꯑꯩ ꯌꯥꯝꯃꯒꯤ ꯃꯆꯥꯅꯨꯄꯥ ꯉꯔꯥꯡ ꯃꯥ ꯍꯥꯏꯅꯨꯀꯣ
ꯎꯝ
ꯌꯨꯝ ꯈꯛꯇ ꯂꯩꯔꯣ ꯃꯄꯥꯟ ꯊꯣꯛꯈ꯭ꯔꯣꯅ ꯍꯥꯏꯕ ꯑꯩꯅ ꯃꯉꯣꯟꯗ ꯍꯥꯏꯔꯒ ꯀꯣ
ꯎꯝ
ꯑꯩꯒꯤ ꯑꯦꯝꯄꯦꯗ ꯄꯤꯔꯒ ꯁꯤ ꯁꯥꯟꯅꯔꯒ ꯂꯩꯌꯣ ꯃꯄꯥꯟ ꯊꯣꯛ ꯊꯣꯛꯀꯅꯨ ꯁꯤ ꯄꯥꯏꯔꯣ ꯑꯗꯨꯝ ꯊꯝꯕ ꯑꯗꯨꯃꯁꯅꯥꯐꯝ ꯇꯝꯗ ꯇꯨꯝꯕ ꯃꯥꯜꯂꯤꯕ
ꯑꯣ
ꯑꯗꯨ ꯃꯇꯝꯗꯨꯗꯒꯤ ꯑꯗꯨꯝ
ꯀꯔꯤ ꯃꯟꯕꯤꯒꯦꯔꯥ ꯀꯔꯤ ꯇꯥꯎꯕꯤꯒꯦꯔ ꯀꯣ ꯌꯦꯟ ꯇꯥꯗꯦ ꯍꯣꯏꯗꯤ
ꯄꯥꯏꯃꯥꯟꯕꯒꯤ ꯃꯅꯥꯠꯇꯦ ꯃꯥ ꯄꯥꯏꯔꯒ ꯀꯣ
ꯎꯝ
ꯏꯁꯇ꯭ꯔꯤꯡ ꯃꯈꯥꯗ ꯊꯥꯛꯅꯕ ꯅꯝꯕ ꯃꯥꯜꯂꯤꯕ
ꯑꯣ
ꯑꯗꯨꯗꯒꯤ ꯌꯥꯗ꯭ꯔꯦ
ꯌꯥꯝ ꯑꯉꯥꯡꯂ ꯃꯣꯏꯗꯣ
ꯆꯍꯤ ꯇꯔꯥꯍꯨꯝꯗꯣꯏ ꯁꯨꯨꯔꯕꯅꯤ
ꯑꯣ ꯍꯣ
ꯑꯁ ꯅꯨꯡꯉꯥꯏꯇꯕꯒꯤ ꯍꯧꯖꯤꯛ ꯐꯥꯎ ꯂꯩ
ꯅꯪ ꯅꯆꯥ ꯅꯨꯄꯥꯅ ꯇꯥꯎꯕꯤꯕ ꯃꯤꯅ ꯎꯄꯥꯏ ꯂꯩꯥꯏꯇꯩꯗ
ꯍꯣꯏ ꯃꯥꯁꯨ ꯇꯧꯅꯤꯡꯉꯒ ꯇꯧꯕꯁꯨ ꯅꯠꯇꯦ
ꯄꯥꯏꯍꯟꯕ
ꯍꯣꯏ
ꯅꯅꯨꯡ ꯌꯥꯝꯕꯣ ꯌꯦꯡꯒꯗ꯭ꯔꯥ ꯅꯣꯏ
ꯍꯣꯏ ꯃꯤ ꯑꯍꯨꯝ ꯃꯔꯤ ꯃꯉꯥ ꯇꯔꯨꯛ ꯇꯔꯦꯠ ꯑꯣꯏꯔꯝꯒꯅꯤ
ꯎꯝ
ꯃꯄꯥꯟꯗꯒꯤ ꯃꯤ ꯃꯔꯤ ꯂꯥꯛꯄꯅꯦ ꯑꯩ ꯌꯨꯝꯝꯗꯒꯤ ꯃꯤ ꯑꯍꯨꯝ ꯂꯥꯛꯑꯦ
ꯑꯣ
ꯅꯈꯣꯏꯗꯤ ꯃꯤ ꯀꯌꯥ ꯂꯩꯕ꯭ꯔꯣ
ꯈꯪꯗꯦꯅꯦ ꯑꯩꯈꯣꯏꯁꯦ ꯖꯦꯡ ꯈ꯭ꯋꯥꯒ ꯌꯦꯡꯃꯤꯟꯅꯁꯤꯔ ꯈꯪꯗꯦ ꯃꯣꯏꯅꯗꯤ ꯌꯦꯡꯁꯦ ꯍꯥꯏꯌꯦꯦ
ꯖꯦꯡꯈꯣꯏ ꯑꯃ ꯊꯥꯡꯗꯔꯅ ꯍꯥꯏꯕꯁꯦ
ꯍꯣꯏ ꯗꯩꯉꯥꯝ ꯂꯅꯨꯡꯈꯣꯏꯁꯨ ꯌꯦꯡꯉꯦ ꯉꯔꯥꯡꯗꯣ ꯃꯥꯗꯣ ꯕ꯭ꯔꯥꯖꯤꯜ ꯁꯄꯣꯔꯠ ꯇꯧꯕꯅꯦꯕ ꯕꯦꯇꯤꯡ ꯇꯧꯕ ꯃꯥꯜꯂꯦ ꯑꯗꯨꯒꯤ
ꯌꯦꯡꯃꯤꯟꯕ꯭ꯔꯥ ꯅꯈꯣꯏꯁꯨ
ꯍꯣꯏ ꯅꯨꯃꯤꯠ ꯑꯅꯤ ꯑꯍꯨꯝ ꯑꯅꯤꯗꯤ ꯌꯦꯡꯃꯤꯟꯅꯩ ꯍꯣꯏ
ꯎ ꯑꯩꯁꯨ ꯂꯥꯛꯑꯗꯤ ꯑꯣꯅꯦꯁ ꯁꯤꯃꯥꯁ ꯈꯪꯉꯤꯀꯣ
ꯈꯪꯉꯦ ꯉꯁꯤꯁꯨ ꯆꯠꯂꯦꯅ ꯑꯥ
ꯍꯣꯏꯣꯏ ꯃꯥꯒꯤ ꯌꯨꯝꯗ ꯌꯦꯡꯕ ꯆꯠꯀꯅꯤ ꯑꯩꯗꯤ
ꯎꯝ ꯆꯠꯄ ꯌꯥꯏꯍꯦ ꯍꯣꯏ ꯉꯁꯤꯁꯨ ꯑꯩꯈꯣꯏ ꯁꯅꯥꯅꯕꯗꯣ ꯌꯥꯎꯋꯦ ꯃꯥꯁꯨ
ꯍꯣꯏ ꯃꯥ ꯌꯥꯎꯗ꯭ꯔꯗꯤ
ꯌꯥꯎꯦ ꯃꯥꯁꯤ ꯌꯣ ꯁ ꯇ ꯆꯠ ꯂꯩꯦ ꯍꯣ
ꯅꯨꯡꯉꯥꯏꯕ꯭ꯔꯣ
ꯅꯨꯡꯉꯥꯏꯔꯤꯗ ꯑꯩꯗꯤ ꯉꯁꯤ ꯆꯥꯛ ꯂꯥꯑꯝꯃꯦ ꯑꯗꯣ ꯁꯅꯥ ꯅꯤꯡꯗꯕꯅꯤꯅ ꯌꯥꯝ ꯆꯦꯟꯗꯦ
ꯏꯁ꯭ꯄꯣꯔꯠ ꯏꯟꯆꯥꯔꯖꯗꯣ
ꯑꯥ
ꯉꯔꯥꯡ ꯑꯩꯉꯣꯟꯗ ꯃꯦꯁꯦꯖ ꯊꯥꯔꯛꯄꯅꯤꯅ ꯈꯤꯗꯥ ꯅꯪꯁꯨ ꯌꯥꯎꯁꯦꯅꯀꯣ
ꯑꯣ
ꯑꯗꯨ ꯑꯦꯁ ꯑꯥꯏ ꯑꯥꯎꯠ ꯑꯣꯐ ꯏꯁꯇꯦꯁꯟ ꯂꯩꯌꯦꯅ ꯑꯗꯨꯝ ꯍꯥꯏꯕ ꯃꯊꯪꯗꯒꯤ ꯇꯥꯎꯁꯩꯑꯅ ꯍꯩꯈ꯭ꯔꯕꯅꯤ ꯛ ꯇꯧꯅꯤ ꯅꯦꯛꯁ ꯋꯤꯛꯀꯨꯝꯕꯗ
ꯍ ꯑ ꯃꯣꯏ ꯑꯗꯣ ꯅꯍꯥꯟꯁꯨ ꯑꯩꯈꯣꯏ ꯁꯅꯕ ꯆꯠꯂꯦꯅ ꯑꯍꯨꯝꯔꯛ ꯄꯨꯈ꯭ꯔꯦ ꯁꯅꯥꯕꯨ ꯆꯠꯄꯗꯣ ꯍꯈꯣꯏ
ꯍꯣꯏ ꯃꯣꯏ ꯑꯗꯨꯝ ꯔꯤꯄꯦ ꯔꯤꯄꯦꯔ ꯃ ꯇꯥꯎꯅꯩ
ꯅꯟ꯭ꯔꯥꯏꯁ ꯃꯗꯁꯨꯣ ꯂꯥꯛꯕ ꯃꯥꯜꯂꯦꯗꯣ ꯃꯤ ꯈꯔ ꯌꯥꯝ ꯌꯥꯝ ꯅꯤꯡꯕꯒꯤ ꯃꯣꯏꯗꯣ ꯌꯨꯠꯁꯤꯡꯗꯣ ꯈꯔ ꯇꯥꯎꯕ ꯃꯥꯜꯂꯦ ꯑꯗꯨꯒꯨꯝꯕꯁꯨ ꯑ ꯑꯗꯨꯒꯨꯝꯕꯗꯁꯨ ꯌꯥꯎꯋꯣꯀꯣ ꯅꯪ ꯉꯁꯤ ꯄꯁꯇꯥꯔꯅ ꯑꯃꯨꯛ ꯍꯥꯏꯌꯦ
ꯍꯣꯏ ꯑꯗꯨꯒꯨꯝꯕꯁꯨ ꯇꯧ
ꯌꯨꯠꯁꯤꯡꯁꯦ ꯈꯔ ꯄꯨꯟꯅ ꯐꯖ
ꯑꯗꯨꯒꯨꯝꯕ ꯑꯩ ꯋꯥ ꯑꯝꯇ ꯍꯥꯏꯅꯤꯡꯕ ꯂꯩꯔꯤꯅꯦ ꯇꯥꯕ꯭ꯔꯥ
ꯃꯅꯛꯁ ꯁꯨꯃꯥꯟ ꯑꯣꯏꯔꯒꯦꯔꯥ ꯅ ꯅꯦꯛꯁ ꯅꯦꯛꯁꯇꯔꯥ ꯀꯦꯝ ꯂꯩꯒꯅꯤ ꯑꯗꯨꯝ ꯂꯩꯃꯤꯜꯂꯁꯤꯀꯣ ꯑꯜꯂꯨꯗꯤ ꯌꯥꯎꯒꯦ ꯍꯥꯏꯕ꯭ꯔꯥ ꯃꯥꯁꯨ